ꯑꯣ ꯍꯜꯂꯣ ꯀꯩꯁꯨ ꯀꯩ ꯑꯣ ꯀꯩꯁꯨ ꯀꯥꯢꯗꯦ ꯀꯩꯁꯨ ꯇꯧꯗꯦꯍꯦ
ꯑꯥ ꯅꯨꯡꯁ ꯑꯃ ꯍꯔꯥꯎꯔꯒ ꯂꯩꯕ ꯃꯥꯜꯂꯦꯕ ꯑꯩꯁꯨ ꯀ꯭ꯂꯥꯁ ꯂꯣꯏꯔꯒ ꯍꯧꯖꯤꯛꯇꯤ ꯄꯣꯊꯥꯔꯒ ꯂꯩꯌꯦ ꯍꯥ
ꯅꯨꯡꯉꯥꯏꯕ꯭ꯔꯣ ꯀ꯭ꯂꯥꯁ ꯇꯧꯕ
ꯅꯨꯡꯍꯗꯤ ꯔꯪ ꯁꯤꯗꯤ ꯑꯗꯨꯝ ꯑꯣꯖꯥꯉꯣꯟꯗ ꯐꯝ ꯐꯝ ꯐꯝ ꯀꯥꯕꯒꯤ ꯄꯣꯖꯤꯁꯟ ꯑꯃꯗ ꯐꯝꯂꯝꯕꯒꯤ ꯋꯥꯏꯌꯦ
ꯐꯁꯦꯁ ꯍꯧꯗꯦ
ꯇꯦꯁ ꯂꯩꯇꯦꯗ ꯑꯩꯈꯣꯏꯗꯤ
ꯑꯩ ꯍꯥꯏꯕꯤꯒꯦ ꯅꯣꯏꯒꯤ ꯑꯣꯖꯥꯗ
ꯑ ꯅꯠꯇꯦ ꯑ ꯔꯤꯁꯥꯔꯁ ꯇꯧꯕꯒꯤ
ꯑ ꯑꯩꯈꯣꯏꯅ ꯑ ꯊꯔꯁꯗꯦ ꯊꯥꯔꯁꯗꯦꯗ
ꯑꯣ ꯑꯩꯈꯣꯏꯁꯨ ꯇ꯭ꯋꯨꯁꯗꯦ ꯇꯦꯁꯂꯩ ꯅꯣꯏꯅꯤ ꯄꯥꯕ ꯍꯧꯔꯕꯣ
ꯍꯧꯗ꯭ꯔꯤ
ꯎꯝ
ꯑꯦꯛꯖꯥꯝ ꯑꯦꯛꯖꯥꯝꯒꯤ ꯗꯦꯠꯁꯨ ꯍꯥꯏꯩꯗꯣꯛꯈ꯭ꯔꯦꯅ
ꯍꯣꯏ ꯍꯣꯏ ꯑꯩꯖꯝꯒꯤꯗꯁꯨ ꯍꯥꯏꯗꯣꯛꯈ꯭ꯔꯦ ꯑꯩ ꯑꯩ ꯄꯥꯝꯗꯦ ꯑꯩꯇꯤ ꯖꯂꯥꯏ ꯂꯥꯁ ꯄꯝꯕꯅꯤ
ꯄꯃ ꯌꯦꯁ ꯀꯔꯤ ꯆꯁꯨ ꯅꯪ ꯐꯩ ꯆꯕ ꯀꯅꯤ
ꯑꯩ ꯐꯣꯇꯣ ꯑꯃ ꯊꯥꯕꯤꯒꯦꯀꯣ ꯋꯥꯆꯦꯞꯇ ꯍꯣꯏ ꯆꯥꯔꯦ ꯑꯩ ꯠꯇ ꯐꯣꯇꯣ ꯃꯊꯛꯒꯤꯗꯤ ꯌꯦꯡꯉꯨꯀꯣ
ꯍꯣꯏ
ꯐꯖꯥ ꯃꯅꯤ ꯍꯧꯖꯤ ꯂꯥꯑꯣ
ꯅꯪ ꯌꯣꯟꯕ꯭ꯔꯥ
ꯇ꯭ꯔꯤꯐ
ꯇꯔꯕ꯭ꯔ ꯑꯩ ꯐꯗ ꯊ ꯈ꯭ꯔꯕ ꯌꯦꯡꯕ꯭ꯔꯥ ꯊꯥꯈ꯭ꯔꯕꯅꯤ ꯆꯪꯉ ꯌꯦꯡꯉꯣ
ꯑ ꯏꯡꯕꯤꯒꯦ ꯌꯦꯡꯕꯤꯒꯦ ꯎꯝ
ꯊꯖꯗ꯭ꯔ
ꯑꯣ
ꯐꯖꯩꯑ ꯎꯝ ꯌꯥꯝ ꯐꯖꯩ ꯑꯩ ꯄꯥꯝꯃꯦ
ꯍꯧꯖꯤꯛꯗꯤ ꯅꯪ ꯀ꯭ꯔꯤ ꯇꯧꯔꯒ ꯂꯩꯗꯣꯏꯅꯣ
ꯑꯩ ꯎꯝ ꯆꯁ ꯐ ꯄ
ꯑ ꯇꯧꯔꯣ ꯑꯗꯨꯑꯣꯏꯗꯤ ꯅꯪꯗ ꯊꯕꯛ ꯌꯥꯝ ꯆꯤꯜꯂꯝꯃꯤꯌꯦ
ꯑꯦ ꯆꯤꯡꯗꯨꯗ ꯊꯕꯛ ꯂꯩꯇꯧ
ꯌꯥꯝꯗꯤꯃ ꯃꯜꯗꯅꯪꯁꯦ ꯈꯜꯂꯨꯕꯗꯨꯗ ꯅꯪꯗꯣ ꯌꯥꯝ ꯆꯤꯟꯕ ꯃꯥꯜꯂꯦꯒ ꯃꯥꯂꯦ ꯍꯕ ꯀ ꯊꯕ
ꯃꯦ ꯃꯦ
ꯅꯪꯣ ꯌꯥ ꯅꯪꯨꯒꯟꯕ ꯃꯥꯂꯀꯣ
ꯎꯝ ꯉꯥꯡꯁꯨ ꯑ ꯑꯉꯔ ꯑꯉ ꯍꯥꯏꯔꯦ
ꯑ
ꯍꯧꯖꯤꯛꯀꯤ ꯌꯥꯈ꯭ꯔꯕ꯭ꯔꯥ
ꯤꯦ ꯍꯣꯏ ꯇꯥꯏꯌꯦ ꯆꯦꯅꯥꯆ ꯐꯣꯟꯗꯒꯤ ꯍꯥꯏꯌꯣ ꯁꯤꯦ ꯅꯁ ꯀꯈ꯭ꯔꯤꯁ ꯑꯩꯈꯣꯏꯅ ꯀꯣꯏꯁꯟ ꯁꯦꯝꯈ꯭ꯔꯕ꯭ꯔꯥꯅ ꯍꯪꯉꯣ ꯑ ꯑꯩꯈꯣꯏꯒꯤ ꯀꯣꯏꯁꯟ ꯁꯦꯝꯃꯦꯕꯀꯣ ꯃꯗꯨꯗꯣ ꯑ ꯀꯣꯏꯁꯟꯗ ꯀꯣꯏꯁꯟꯗ ꯁꯦ ꯁꯦꯝꯕ ꯂꯣꯏꯔꯗꯤ ꯑꯃꯒ ꯀꯨꯝꯕ ꯃꯇꯝꯗ ꯄꯨꯊꯥꯔꯛꯑꯣ ꯍꯥꯏꯕꯅꯦ ꯌꯥꯝ ꯇꯜꯂꯦ ꯑꯩꯗꯤ
ꯑꯁ ꯑꯩꯈꯣꯏꯒꯤ ꯅꯣꯠꯁꯨ ꯁꯃꯤꯠ ꯇꯧ ꯍꯥꯏꯕꯅꯦ ꯇꯧꯗꯦ
ꯑ ꯇꯧꯋꯣ ꯕꯦꯅꯨꯉꯣꯟꯗ ꯑꯃꯨꯛꯀ ꯁꯃꯤꯠ ꯇꯧꯋꯣ ꯍꯥꯏꯕꯅꯦ ꯑꯃꯨꯛꯀ ꯌꯦꯡꯒꯦ ꯍꯥꯏꯕꯅꯦ
ꯍꯣꯏ ꯌꯥꯝ ꯐꯥꯢ ꯑꯩꯒꯤꯗꯤ ꯅꯣꯏꯒꯤꯗꯤ
ꯈꯪꯗꯦꯗ ꯐꯥꯕꯗꯤ ꯐꯥꯢ ꯋꯥꯁꯨ ꯉꯥꯡꯗꯦꯅ ꯃꯥꯗꯤ
ꯑ ꯐꯕꯗꯤ ꯐꯩ ꯃꯥꯗꯣ
ꯑꯩꯅ ꯍꯥꯏꯅꯗꯕꯣ ꯍꯥꯏꯔꯗꯤ ꯃꯦꯝ ꯄ꯭ꯔꯕꯥ ꯑꯣꯏꯔꯝꯒꯅꯤ
ꯌꯥꯝꯅ ꯍꯩꯅꯗꯕ꯭ꯔꯥ
ꯍꯣꯢ ꯌꯦꯅꯤꯗꯦ ꯑꯩꯉꯣꯟꯗ ꯑꯗꯨꯝ ꯂꯩꯌꯦ ꯃꯥꯗꯤ ꯇꯜꯂꯦ ꯀꯣꯏꯁꯟ ꯌꯥꯝ ꯍꯪꯉꯦꯕ ꯃꯥꯗꯣ
ꯑꯣ ꯃꯣꯏꯅ ꯄꯥꯝꯕꯒꯤ ꯐꯣꯢꯔꯝꯅꯤꯌꯦ
ꯅꯠꯇꯦ ꯄꯥꯝꯗꯕꯤꯒꯤꯅꯦꯕ ꯃꯥꯅ ꯑꯄꯥꯥꯝꯕꯨꯁꯤꯡꯗꯤ ꯀꯣꯏꯁꯟ ꯍꯪꯗꯦ
ꯃꯥꯗꯤ ꯀꯅꯥ ꯀꯅꯥ ꯅꯨꯡꯁꯤꯒꯦ
ꯑꯥ ꯀꯩꯁꯥ ꯀꯩꯁꯥ ꯑꯗꯨꯒ ꯎꯝ ꯑꯗꯣꯒ ꯅꯨꯡꯁꯤꯕꯅꯦ ꯃꯥꯁꯦ
ꯑ ꯃꯥꯅ ꯑꯄꯥꯝ ꯑꯄꯥꯝꯕ ꯃꯤ ꯂꯩꯕ ꯃꯥꯜꯂꯦ ꯃꯥꯁꯦ
ꯑꯗꯣ ꯖꯨꯅꯤꯌꯔꯔ ꯈꯣꯏꯗꯣ ꯗ꯭ꯌꯨꯇꯤ ꯇꯧꯗꯦꯃꯀꯣ ꯃꯣꯏ ꯍꯥꯏꯌꯣ
ꯅꯩꯅ ꯍꯥꯏꯔꯣꯗꯅ ꯅꯣꯏꯒꯤ ꯈꯨꯁꯤꯅ ꯍꯧꯖꯤꯛꯀꯥꯟꯗꯤ
ꯅꯪꯒꯤ ꯈꯨꯁꯤ ꯇꯧꯔꯣ
ꯇꯥꯜꯂꯦ
ꯇꯥꯟꯒꯅꯨꯍꯦ
ꯇꯜꯂꯦ ꯇꯜꯂꯦ
ꯇꯥꯟꯕ ꯌꯥꯔꯣꯢ ꯅꯪꯁꯦ
ꯅꯣꯏ ꯁꯟꯗꯦꯗ ꯑꯥꯎꯇꯤꯡ ꯇꯧꯗꯣꯢꯔꯥ
ꯈꯪꯗ꯭ꯔꯤ ꯌꯦꯡꯒꯦ
ꯊꯣꯛ ꯄꯁꯨ ꯊꯣꯛꯅꯤꯗꯦꯅꯦ ꯑꯩꯁꯨ
ꯎꯝ
ꯑꯩ ꯄꯥꯔꯃꯤꯁꯟ ꯂꯧꯔꯛꯇꯦ
ꯃꯤꯗꯤ ꯍꯧꯖꯤꯛꯀꯥꯟꯗꯤ ꯀꯦꯕ ꯌꯥꯝ ꯍꯩꯌꯦꯀꯣ
ꯍꯣꯏ ꯍꯩꯕꯅꯦ ꯑꯩꯅ ꯅꯠꯇꯦ ꯑꯩꯅ ꯅꯝꯐꯨ ꯎꯝ
ꯀꯦꯕ ꯌꯥꯝ ꯍꯦꯕ ꯃꯥꯜꯂꯦ
ꯎꯝ ꯀꯦꯕꯥ ꯌꯥꯝ ꯍꯩ ꯑꯩꯩꯅ ꯅꯝꯐꯨꯗꯒꯤ ꯇꯩꯍꯟꯕꯅꯦ ꯑ ꯁꯨꯇꯤ ꯊꯣꯛꯄꯀꯥꯟꯗ ꯀꯣ ꯃꯥꯗꯣ ꯅꯥꯔꯒ ꯂꯩꯕꯅꯦꯕ ꯑꯗꯨꯗ ꯑꯩꯅ ꯅꯝꯐꯨꯗꯒꯤ ꯅꯥꯔꯁꯨ ꯇꯧꯕꯤꯌꯝ ꯅꯝꯐꯨꯗꯒꯤ ꯇꯧꯍꯟꯕꯅꯤ
ꯌꯥꯝ ꯐꯥꯏꯀꯣ ꯃꯤꯗꯤ ꯃꯃꯥꯟꯅꯕꯤ ꯗꯨꯁꯨ ꯗꯨꯝ ꯄꯥꯏ ꯍꯜꯂꯤꯀꯣ
ꯅꯪꯁꯨ ꯅꯪꯁꯨ ꯑꯩꯒꯤ ꯚꯤꯗꯤꯌꯣꯗ ꯂꯥꯏꯛ ꯇꯧ
ꯍꯣꯏ ꯇꯧꯕꯤꯗꯣꯢꯅꯦ ꯔꯤꯁꯤꯔꯁꯨ ꯇꯧꯕꯤꯗꯣꯢꯅꯦ ꯀꯩꯝꯇ ꯌꯥꯔꯨꯅꯨ
ꯍꯦꯁꯥꯏꯕꯔꯣ
ꯑꯁꯦꯡꯕꯅꯦ
ꯎꯝ ꯌꯦꯡ ꯂꯁꯦ ꯑꯗꯨꯗꯤ ꯇꯥꯎ ꯇꯧꯔꯗꯤ ꯅꯪ ꯎꯝ ꯅꯨꯡꯉꯥꯏꯒꯅꯤ
ꯍꯣꯏ ꯇꯧꯕꯤꯒꯩꯅꯤ ꯇꯧꯕꯤꯗꯩꯅꯤ ꯀꯩꯝꯇ ꯋꯥꯔꯅꯨ
ꯅꯪꯅ ꯄꯨꯔꯛꯑꯣ ꯍꯥꯏꯕꯗꯣ ꯅꯪꯅ ꯇꯧꯕꯤꯗꯗꯤ ꯄꯨꯔꯛꯑꯣ
ꯀꯕꯨ ꯀꯍꯦ ꯃꯗꯨꯗꯤꯗꯤ
ꯍꯥꯥ
ꯀꯤꯕꯨ ꯀꯤꯌꯦꯕ
ꯍ
ꯍꯧꯖꯤꯛ ꯇꯧꯕꯤꯔꯒꯦꯁꯦ ꯅꯪ ꯀ꯭ꯔꯤꯝ ꯇꯅ ꯆꯦꯅ ꯆꯃꯤꯅꯔꯥꯁꯤꯗꯅ
ꯎꯝ ꯑꯩꯗꯣ ꯎꯝ ꯍꯧꯖꯤꯛ ꯄꯨꯡ ꯑ ꯋꯥꯟ ꯋꯥꯟ ꯐꯤꯞꯇꯤꯗ ꯃꯜꯂꯦ
ꯑꯩꯈꯣꯏꯗꯤ ꯉꯟꯇ ꯉꯟꯇꯅ ꯆꯠꯄꯅꯦ ꯆꯠꯄꯗꯣ
ꯍꯣꯏ
ꯅꯣꯏꯗꯤ ꯂꯥꯛꯄ ꯂꯥꯛꯄꯗꯣ ꯄꯨꯡ ꯀꯌꯥꯗ ꯂꯥꯛꯄ꯭ꯔꯥ ꯅꯣꯏ ꯂꯥꯛꯄꯗꯣ ꯍꯣꯇꯦꯜ ꯂꯥꯛꯄꯗꯣ ꯄꯨꯡ ꯀꯌꯥꯗ ꯂꯥꯛꯄ꯭ꯔꯥ
ꯇꯔꯨꯛꯇ ꯇꯣꯏ ꯇꯧꯔꯅꯤ ꯇꯔꯨꯛ ꯃꯈꯥꯏ ꯇꯔꯦꯠ ꯇꯥꯕ ꯅꯨꯃꯤꯠ ꯑ ꯁꯦꯚꯦꯟ ꯇꯥꯕ ꯑꯩꯁꯨ ꯂꯩ ꯢꯌꯥꯝꯕꯅꯗꯤ ꯁꯦꯚꯦꯟ ꯇꯥꯏꯗ ꯑꯣꯏꯔꯁꯨ ꯂꯝꯕꯤꯗꯨꯝ ꯇꯥꯛꯑꯝꯅꯤ ꯇꯥꯛꯄꯨꯗꯤꯀꯣ
ꯑꯥ
ꯅꯨꯡꯉꯥꯢꯒꯢ ꯃꯤꯗꯤ ꯉꯥꯟꯇꯅ
ꯁꯤ ꯁꯨꯝ ꯃꯣꯏꯁꯨ ꯅꯨꯡꯉꯥꯏꯔꯤꯌꯦꯦ ꯑꯩꯕꯨ ꯍꯥꯏꯔꯛꯀꯅꯨ ꯅꯪꯁꯨ
ꯑꯩ ꯑꯩꯈꯣꯏ ꯑꯩꯈꯣꯏꯅ ꯂꯩꯕꯗꯣ ꯑꯩꯈꯣꯏ ꯢꯋꯥꯗꯣ ꯊꯕꯥꯛ ꯊꯕꯥꯛ ꯂꯩꯇꯦ
ꯎꯝ ꯊꯕ ꯂꯩ ꯊꯕ ꯊꯨꯁꯨ ꯈꯔꯗꯤꯒ
ꯎꯝ ꯑꯗꯨꯝ ꯐꯥꯎꯅ ꯑꯉꯥꯎꯕꯤ ꯇꯥꯏꯇ ꯑꯗꯨ ꯐꯖꯅ ꯂꯩ ꯑꯩ ꯊꯕꯛ ꯇꯧꯅꯤꯡꯉꯦ ꯑꯥ ꯑ ꯍ ꯍ ꯍ
ꯌꯥꯝ ꯊꯥꯏ ꯀꯣ ꯃꯤꯗꯤ
ꯊꯕꯛ ꯇꯧꯗ꯭ꯔꯗꯤꯀꯣ ꯑꯦꯂꯔꯖꯤ ꯊꯣꯛꯑꯦꯕ ꯑꯩꯅꯣ
ꯃꯤꯗꯤ ꯏ ꯅꯨꯄꯤꯒ ꯃꯁꯤ ꯂꯥꯏꯀ
ꯑ ꯑꯩꯗꯤ ꯅꯨꯡꯇꯤꯒꯤ ꯊꯕꯛ ꯇꯧꯗꯕꯅꯤꯅ ꯏꯂꯔꯖꯤꯛꯇꯣꯝ ꯊꯣꯛꯄꯅꯦ
ꯍꯣꯏ ꯅꯣꯡꯃꯗꯤ ꯑꯩꯈꯣꯏꯒꯤꯔꯨꯝꯝꯁꯨ ꯀꯨꯝꯅꯒ ꯁꯦꯡꯕꯤꯀꯣ
ꯍꯥ ꯍꯥ ꯀꯟꯗꯦ ꯏꯟꯖꯥꯡ ꯍꯥꯎꯕ꯭ꯔꯥ ꯁꯤꯒꯤ ꯏꯟꯖꯥꯡ
ꯉꯁꯤ ꯏꯟꯁꯥꯡ ꯆꯥꯗꯦ ꯑꯩ ꯉꯁꯤ ꯃꯣꯔꯅꯤꯡꯒꯤ ꯏꯟꯁꯥꯡ ꯉꯔꯥꯡ ꯑꯩꯈꯣꯏ ꯏꯟꯁꯥꯡ ꯊꯣꯡ ꯊꯣꯡꯕꯅ ꯆꯥꯕꯤꯒꯦ ꯉꯔꯥꯡ ꯉꯥ ꯑꯩꯈꯣꯏ ꯊꯨꯡꯨꯔꯒ ꯆꯥꯏꯕ ꯃꯗꯨꯅ ꯆꯥꯕꯤꯒꯦ
ꯅꯨꯡꯉꯥꯏꯅ ꯝ ꯐꯥꯎꯅꯔꯁꯗ
ꯅꯨꯡꯉꯥꯏꯈ ꯅꯨꯡꯉꯥꯏ ꯋꯥꯔꯁꯨ ꯑꯗꯨꯝ ꯊꯣꯡꯉꯒ ꯆꯥꯏ
ꯃꯦꯝꯒ ꯑꯗꯨꯝ ꯆꯠꯃꯤꯟꯅꯕ꯭ꯔꯥ
ꯍꯣꯏ ꯆꯠꯃꯤꯟꯅꯩ
ꯑꯗꯨ ꯑꯣꯏꯕꯅꯦ ꯑ ꯑꯥ ꯑꯗꯨ ꯑꯣꯏꯕꯅꯤꯗ ꯑꯗꯨ ꯑꯣꯏꯕꯒꯤ
ꯑꯁ ꯑꯩꯈꯣꯏꯗꯤ ꯊꯣꯡꯅꯦ ꯃꯣꯏꯁꯨ ꯀꯩ ꯂꯩꯇꯦ
ꯈꯥꯃꯣ ꯌꯥꯏꯌꯦ ꯅꯪꯁꯨ
ꯏꯁ ꯃꯦꯝ ꯈꯣꯏꯅ ꯍꯥꯏꯔꯗꯤ ꯇꯥꯜꯂꯦ
ꯃꯉꯣꯟꯗ ꯍꯥꯡꯉꯒ ꯊꯣꯡꯉꯅ ꯃꯉꯣꯟꯗ ꯍꯥꯡꯉꯒ ꯊꯣꯡꯒꯗꯣꯏꯅꯤ ꯑꯩꯈꯣꯏꯁꯨ ꯅꯍꯥꯟ ꯅꯍꯥꯟꯗꯣ
ꯊꯣꯡꯅꯗꯤ ꯃꯥꯒꯤꯁꯨ ꯍꯟꯖꯥꯡ ꯈꯤꯇꯪ ꯄꯤꯒꯅꯤꯀꯣ
ꯑꯦ ꯄꯤꯗ꯭ꯔꯗꯤ ꯁꯤ ꯄꯤꯗ꯭ꯔꯗꯤ ꯄꯤꯗꯣꯏꯅꯦ ꯑꯩꯈꯣꯏꯁꯨ ꯆꯥꯃꯤꯟꯅꯕ ꯑꯗꯨꯝ ꯊꯄꯥ ꯑꯃ ꯃꯆꯥꯒꯤꯗꯣ ꯊꯣꯛꯄ ꯑꯗꯨꯃꯥꯏꯅ ꯇꯧꯕꯅꯦ ꯃꯣꯢꯁꯨ
ꯑ ꯍꯧꯖꯤꯛꯀꯥꯟꯗꯤ ꯐꯥꯁ ꯃꯥꯗꯣ
ꯍꯣꯏ ꯍꯧꯖꯤꯛꯀꯥꯟꯗꯤ ꯃꯥꯁꯤ ꯃꯤ ꯐꯔꯛꯀꯗꯧ ꯃꯥꯟꯗꯦ
ꯎꯝ ꯍꯣꯏ
ꯑꯁ ꯇꯜꯂꯦꯗ ꯅꯨꯡꯁꯥꯁꯤꯗ
ꯃꯤ ꯐꯥꯏꯅꯦ
ꯏꯁ ꯀꯔꯤꯒꯤ
ꯏꯕꯥꯅꯤ ꯍꯧꯖꯤꯛ ꯆꯠꯂꯝꯗꯥꯏꯗ ꯑꯩ ꯏꯕꯥꯅꯤꯒꯤ ꯆꯠꯈ꯭ꯔꯤꯁꯤꯅ ꯑꯩ ꯏꯁꯇꯦꯞ ꯃꯈꯥ ꯉꯁꯥꯏ ꯎꯅꯐꯝꯗꯣ ꯃꯗꯨꯗ ꯅꯪ ꯄꯨꯊꯥꯔꯛꯑꯣ ꯃꯗꯨ ꯃꯐꯝꯗ ꯑꯩ ꯂꯧꯒꯦ ꯀꯥꯒꯦ ꯑꯗꯨ ꯑꯣꯏꯔꯒꯗꯤ ꯍꯂꯛꯄ ꯀꯟ ꯑꯩ ꯅꯉꯣꯟꯗ ꯄꯤꯕꯤꯔꯝꯅꯤ ꯏꯃꯥꯟꯅꯕꯤ ꯄꯤꯕꯤꯗꯦ
ꯅꯃꯥꯟꯅꯕꯤ ꯑꯩꯉꯣꯟꯗ ꯍꯥꯟꯅ ꯎꯝ ꯍꯧꯖꯤꯛ ꯀꯛꯊꯠꯄ ꯃꯇꯝꯗꯀꯣ
ꯎꯝ
ꯑꯩꯗꯣ ꯗ꯭ꯌꯨꯇꯤ ꯆꯠꯂꯅꯤꯕ ꯆꯥꯛꯇꯤ ꯆꯥꯔꯕꯣ ꯉꯁꯤꯒꯤ
ꯎꯝ ꯁꯥꯈ꯭ꯔꯦ ꯑ ꯉꯁꯤꯒꯤ ꯆꯥꯛꯇꯣ ꯃꯅ ꯑꯃ ꯅꯝꯃꯦ ꯀꯔꯤꯒꯤꯔ ꯈꯪꯗꯦ ꯀꯔꯤꯃ ꯅꯝ ꯔꯥꯗꯤ ꯈꯪꯗꯦ
ꯎꯝ ꯑꯩꯗꯤ ꯆꯥꯗ ꯁꯤꯀ ꯆꯕ ꯉꯝꯅꯦꯕ
ꯑꯩꯒꯤ ꯑꯩꯒꯤꯁꯨ ꯌꯦꯟꯖꯥꯡ ꯄꯤꯌꯣ ꯑꯗꯨꯗꯤ
ꯅꯪ ꯅꯪ ꯃꯣꯔꯅꯤꯡ ꯅꯪ ꯉꯥꯟꯅ ꯍꯥꯏꯕꯤꯔꯗꯤ ꯊꯝꯕꯤꯒꯗꯕ ꯍꯧꯖꯤꯛꯇꯤ ꯂꯩꯇ꯭ꯔꯦ ꯄꯣꯠꯁꯨ ꯃꯈꯥꯗ ꯊꯝꯈ꯭ꯔꯦ
ꯑꯗꯨ ꯑꯣꯏꯔꯁꯨ ꯄꯤꯌꯣ
ꯍꯣꯏ ꯍꯣꯏ ꯅꯣꯡꯃ ꯊꯣꯢꯉꯒ ꯄꯤꯔꯒꯦ ꯑ ꯍꯣꯏ
ꯍꯧꯖꯤꯛꯀ ꯌꯥꯝꯅꯁꯨ ꯇꯜꯂꯤ ꯊꯕꯛ ꯇꯧꯗꯣꯏ ꯈꯔ
ꯑꯗꯨꯗ ꯅꯁꯁꯤꯡꯁꯨ ꯏꯕꯁꯨ ꯐꯪꯗꯦ ꯑꯩꯗꯤ
ꯎꯝ ꯇꯥꯝꯗꯇꯦ ꯇꯥꯝꯇ ꯊꯕꯛ ꯇꯧꯅꯤꯡꯗꯦ ꯑꯗꯨꯝ ꯃꯨꯕꯤ ꯌꯦꯡꯉꯒ ꯂꯩ ꯂꯩꯔꯒ ꯂꯩꯅꯤꯡꯉꯦ ꯑꯩꯗꯤ
ꯎꯝ
ꯄꯩꯁꯥꯁꯨ ꯇꯥꯟꯗꯕꯤ ꯆꯥꯛ ꯆꯥꯅꯤꯉꯥꯏ ꯑꯆꯥ ꯄꯣꯠ ꯆꯥꯅꯤꯡꯉꯥꯏ ꯂꯩꯕꯗꯤ ꯌꯥꯏ
ꯑꯗꯨ ꯑꯗꯨꯗꯤ ꯁꯇꯔꯇꯦꯗꯤ ꯊꯤꯌꯣ
ꯊꯤꯕ ꯐꯪꯗꯦꯅꯦ ꯑꯩꯈꯣꯏꯒꯤꯗꯤ